ꯇꯥꯕ꯭ꯔꯣ
ꯇꯥꯏꯌꯦ
ꯑꯁ ꯅꯨꯡꯉꯥꯏꯔꯤꯕꯣ
ꯌꯥꯝ ꯅꯨꯡꯉꯥꯏꯅ ꯂꯩꯔꯤ
ꯑꯦ ꯀꯩꯒꯤ ꯅꯨꯡꯉꯥꯏꯔꯤꯕ ꯅꯨꯡꯉꯥꯏꯒꯅꯣ
ꯅꯪꯗꯤ ꯅꯨꯡꯉꯥꯏꯗ꯭ꯔꯣ
ꯑꯩꯗꯤ ꯅꯨꯡꯉꯥꯏꯌꯦ ꯌꯥꯝ ꯅꯨꯡꯉꯥꯏꯌꯦꯦ
ꯑꯣꯏꯔꯝꯅꯤꯅꯦ
ꯑ ꯅꯪꯅ ꯀꯣꯜ ꯇꯧꯔꯛꯄꯗꯒꯤ ꯑꯁ ꯊꯃꯣꯏꯁꯦ ꯂꯩꯕ ꯉꯝꯗ꯭ꯔꯦꯅꯦ
ꯏꯁ ꯅꯥꯥꯏꯔꯦꯗꯥ
ꯎꯝ
ꯌꯥꯝ ꯐꯩꯅꯦ ꯑꯗꯨꯃꯥꯏꯅ ꯈꯜꯂꯒ ꯂꯩꯔꯗꯤ
ꯑꯁ ꯑꯩꯗꯤ ꯅꯪꯒꯤ ꯇꯃꯛꯇ ꯈꯜꯂꯒ ꯂꯩꯕꯅꯤꯅꯦ ꯅꯪ
ꯑ ꯈꯪꯏꯅꯦ ꯈꯜꯂꯣ ꯈꯜꯂꯣ
ꯑꯩꯅ ꯑꯩ ꯑꯩꯅ ꯅꯨꯡꯁꯤ ꯑꯩꯅ ꯅꯪ ꯅꯨꯡꯁꯤꯖꯕꯁꯦ ꯃꯁꯤꯡꯗꯤ ꯌꯥꯝꯈ꯭ꯔꯕꯅꯦ
ꯑꯁ ꯂꯣꯏꯔꯗ ꯗꯦꯅꯤꯌꯥꯗ ꯗꯨꯅꯤꯌꯥꯀ ꯀꯗꯥꯏ ꯌꯧꯔꯦ ꯌꯧꯔꯦ
ꯅꯪ ꯑꯗꯨꯃꯥꯏꯅ ꯍꯥꯏꯔꯗꯤ ꯑꯩ ꯊꯃꯣꯏ ꯊꯃꯣꯏ ꯀꯥꯏꯌꯦꯕ
ꯏꯁ ꯅꯪ ꯀꯥꯏꯕ ꯍꯩꯕ꯭ꯔꯣ ꯅꯪꯒꯤ ꯊꯝꯃꯣꯏ
ꯑꯩꯅꯅ ꯑꯩ ꯑꯩꯅ ꯅꯪꯕꯨ ꯅꯨꯡꯁꯤꯌꯦ ꯍꯥꯏꯒꯦ ꯇꯧꯔꯛꯏꯅꯦ ꯏꯁꯩꯒ ꯁꯛꯔꯛꯀꯦ ꯇꯧꯏꯅꯦ
ꯁꯛꯂꯣꯅꯦ
ꯁꯛꯄ ꯌꯥꯗꯦ ꯄꯪꯁꯛ ꯁꯛꯄ ꯌꯥꯗꯦꯕ ꯃꯇꯝ ꯂꯩꯌꯦꯕ
ꯑ ꯐꯥꯒꯤꯅꯦꯗ ꯑꯩꯁꯨ ꯅꯪꯉꯣꯟꯗ ꯀꯩꯅꯣꯝ ꯈꯟꯕꯅꯤ ꯑ ꯀꯩꯁꯨ
ꯎꯝ ꯑꯩꯅ ꯅꯪ ꯅꯨꯡꯁꯤꯖꯔꯛꯄꯁꯦ ꯀꯨꯏꯗꯤ ꯀꯨꯏꯔꯦꯀꯣ
ꯑꯣ ꯌꯥꯝ ꯐꯩꯅꯦ ꯑꯩꯗꯤ
ꯎꯝ ꯑꯁ ꯀꯔꯤꯒꯤ ꯈꯪꯍꯧꯗꯕ ꯑꯩꯗꯤ ꯅꯪꯕꯨ ꯊꯃꯣꯏ ꯁꯦꯡꯅ ꯅꯨꯡꯁꯤꯖꯕꯅꯦ ꯊꯥꯖꯗ꯭ꯔꯒ ꯊꯃꯣꯏ ꯑꯩꯒꯤ ꯊꯃꯣꯏ ꯌꯦꯡꯒꯦꯔꯣ
ꯑꯦꯁ ꯂꯣꯏꯔꯦ ꯅꯪ ꯂꯧꯊꯣꯛꯄ ꯉꯝꯒꯗ꯭ꯔꯣ ꯅꯪ ꯉꯝꯒꯗ꯭ꯔꯥ ꯑꯗꯨꯗꯣ
ꯑꯧ ꯉꯝꯒꯅꯤ ꯅꯪꯒꯤꯗꯃꯛꯇꯅꯦ ꯑꯩ ꯍꯤꯡꯂꯤꯁꯦ
ꯑꯦ ꯌꯥꯝ ꯐꯩꯅꯦ ꯑꯗꯨꯗꯤ
ꯎꯝ ꯆꯥꯛ ꯌꯦꯟꯁꯥꯡꯗꯤ ꯊꯣꯡꯉꯕꯣ
ꯊꯣꯡꯗ꯭ꯔꯤꯗ ꯉꯟꯂꯤꯗ
ꯑꯣ ꯉꯜꯂꯤ ꯉꯜꯂꯤ
ꯅꯣꯏꯗꯤ ꯊꯣꯡꯕ ꯍꯧꯔꯝꯈꯤꯔꯣꯏ
ꯎꯝ ꯀꯩ ꯏꯟꯖꯥꯡ ꯊꯣꯡꯗꯣꯏꯅꯣ ꯑꯗꯨꯗꯤ
ꯎꯝ ꯈꯪꯗꯦꯗ
ꯑꯩꯁ ꯀꯩꯒꯤ ꯈꯪꯗꯕ
ꯈꯪꯗꯕꯒꯤ ꯊꯣꯡ
ꯈꯡꯉꯣ ꯈꯡꯉꯣ ꯎꯝ ꯑꯍꯝ
ꯍꯧꯖꯤꯛꯇꯤ ꯀꯩꯗꯧꯔꯤ
ꯍꯧꯖꯤꯛꯇꯤ ꯑꯗꯨꯝ ꯐꯃꯨꯡꯗ ꯍꯤꯞꯄꯒ ꯅꯪꯒ ꯀꯣꯜ ꯇꯧꯔꯤꯌꯦ
ꯑꯦꯁ ꯌꯥꯝ ꯅꯨꯡꯉꯥꯏꯅ ꯂꯩꯔꯤꯅꯦ ꯃꯤ ꯃꯆꯥꯗꯤ ꯁꯥꯗꯦ ꯌꯥꯝ ꯏꯪꯉꯤ
ꯏꯁ ꯀꯩꯒꯤ ꯏꯪꯕ ꯑꯩꯈꯣꯏꯗꯗꯤ ꯌꯥꯝ ꯁꯥꯝꯍꯟꯕꯒꯤ ꯑꯁ ꯂꯩꯕ ꯐꯥꯎ ꯉꯝꯗ꯭ꯔꯦ ꯍꯧꯖꯤꯛꯇꯤ ꯅꯨꯡꯊꯤꯟ ꯑꯣꯏꯕꯅꯤꯅ ꯈꯔꯗꯤ ꯏꯪꯉꯦꯕ
ꯑꯥ
ꯉꯁꯥꯏꯗꯗꯤ ꯑꯩ ꯂꯩꯕ ꯉꯝꯃꯔꯣꯏ ꯎꯝ ꯅꯣꯡ ꯆꯨꯕ꯭ꯔꯣ ꯅꯣꯡ ꯅꯣꯡꯗꯤ ꯆꯨꯔꯛꯄ꯭ꯔꯣ
ꯆꯨꯗꯦꯗ ꯃꯝꯔꯒ ꯂꯩ
ꯑꯩꯈꯣꯏꯁꯨ ꯅꯣꯡ ꯆꯨꯗꯕ ꯊꯥ ꯑꯃ ꯐꯥꯔꯦ ꯊꯥꯕꯗꯤ
ꯌꯥꯝꯈ꯭ꯔꯦꯗ ꯅꯣꯡ ꯆꯨꯗꯕ
ꯍꯧꯖꯤꯛꯇꯤ ꯃꯇꯝꯅꯤꯅꯦ ꯆꯨꯕ ꯃꯇ ꯇꯝꯅꯤꯅꯦ ꯀꯩꯒꯤ ꯆꯨꯗꯕ ꯅꯣꯏꯗ
ꯅꯪ ꯀꯣꯜꯗꯣ ꯀꯗꯥꯏꯗ ꯊꯝꯃꯒ ꯀꯣꯜ ꯇꯧꯕ꯭ꯔꯥ ꯄꯣꯟꯗꯣ
ꯑꯩꯒꯤ ꯃꯅꯥꯗ
ꯑꯣ ꯌꯥꯝ ꯂꯥꯞꯅ ꯇꯥꯕꯀꯣ
ꯑꯣ ꯀꯩꯅꯣ ꯑꯣꯏꯕꯒꯤꯅꯦ ꯑꯗꯨꯗꯤ ꯍꯧꯖꯤꯛꯗꯤ ꯐꯥꯔꯕ ꯈꯔ
ꯑꯧ ꯐꯔꯦ ꯍꯧꯖꯤꯛꯇꯤ
ꯑꯣ
ꯑꯅꯥꯕꯒ ꯂꯣꯏ ꯐꯈ꯭ꯔꯦ
ꯏꯁ ꯑꯅꯥꯕꯒ ꯀꯥꯏꯅ
ꯎꯝ
ꯎꯝ ꯅꯣꯏꯕꯨ ꯅꯥꯕ ꯍꯩꯕ꯭ꯔꯅꯦ
ꯅꯥꯔꯦ ꯅꯨꯡꯁꯤ ꯅꯨꯡꯁꯤ ꯂꯩꯅꯥꯅꯤꯗ ꯑꯗꯨꯗꯤ ꯅꯪꯅ ꯌꯦꯡꯉ ꯌꯦꯡꯉꯒ ꯐꯒꯗꯣꯏꯅꯤ
ꯎꯝ ꯌꯦꯡꯒꯦ ꯌꯦꯡꯒꯦ ꯂꯥꯛꯑꯣ
ꯎꯝ ꯍꯧꯖꯤꯛꯇꯤ ꯑꯁ ꯌꯥꯔꯣꯏ ꯍꯌꯦꯡ ꯑꯣꯏꯅ ꯌꯦꯡꯉꯁꯤ
ꯑꯥ ꯑꯗꯨꯁꯨ ꯌꯥꯏ ꯑꯩꯗꯤ ꯀꯩꯁꯨ ꯆꯠꯗꯦ ꯑꯗꯨꯝ ꯂꯩꯌꯦꯗ
ꯎꯝ
ꯀ꯭ꯂꯥꯁꯄꯨꯗꯤ ꯆꯠꯂꯦ ꯑꯗꯨꯒ ꯍꯜꯂꯛꯑꯒ ꯂꯩꯔꯤ
ꯀꯣꯏꯕ ꯈꯣꯠꯄ ꯂꯥꯡꯕ ꯆꯠꯇ꯭ꯔꯣ
ꯑꯗꯨꯒꯨꯝꯕ ꯇꯧꯍꯩꯗꯦ ꯑꯩꯈꯣꯏꯗꯤ ꯇꯧꯗꯦ
ꯑꯁ ꯇꯧꯍꯦꯀꯥꯏ ꯆꯨꯝꯃꯦ ꯆꯨꯝꯃꯦ ꯆꯨꯝꯃꯦ ꯇꯧꯍꯩꯗꯦ ꯅꯨꯄꯤꯅꯕꯨ ꯑꯩꯁꯨ ꯅꯪꯒꯤ ꯃꯇꯨꯡ ꯏꯜꯔꯛꯀꯦ
ꯏꯜꯔꯣ ꯏꯜꯔꯣ
ꯎꯝ ꯅꯣꯡꯃ ꯅꯠꯇ꯭ꯔꯗꯤ ꯅꯣꯡꯃꯗꯤ ꯑꯩ ꯏꯕꯥꯅꯤꯁꯨ ꯊꯦꯡꯅꯒꯅꯤꯗ
ꯑꯥ ꯑꯗꯨꯅꯦ
ꯀꯅꯥ ꯈꯪꯅꯤ ꯍꯣꯔꯦꯟ ꯃꯪꯗꯒ ꯂꯥꯛꯑꯝꯗꯤꯀꯣ ꯑꯩꯁ
ꯎꯝ ꯃꯪꯗꯗꯤ ꯑꯗꯨꯝ ꯇꯣꯏꯅ ꯂꯥꯛꯄꯅꯦꯗ ꯈꯪꯗꯕ ꯃꯤꯁꯨ ꯈꯪꯕ ꯃꯤꯁꯨ
ꯎꯝ ꯅꯪꯗꯤ ꯃꯪꯗ ꯑꯝꯇ ꯂꯥꯛꯇꯦꯗ ꯑꯩꯉꯣꯟ ꯑꯩꯒꯤꯗꯗꯤ ꯂꯥꯏ ꯂꯥꯏꯗꯤ ꯑꯗꯨꯝ ꯇꯣꯏꯅ ꯈꯨꯔꯨꯝꯃꯦꯕ ꯑꯗꯣ ꯅꯪ ꯂꯥꯛꯑꯣ ꯂꯥꯛꯑꯣ ꯂꯥꯛꯄꯤꯌꯣ ꯂꯥꯛꯄꯤꯌꯣ ꯍꯥꯏꯔꯒꯖꯨ ꯅꯪꯗꯤ ꯂꯥꯛꯇꯦ
ꯏꯁ ꯈꯔ ꯀꯩꯅꯣꯝ ꯇꯧꯕꯒꯤꯅꯦ ꯐꯠꯇꯕꯗꯣ ꯃꯔꯝ ꯂꯩꯕꯒꯤꯅꯦꯕ
ꯃꯔꯝ ꯂꯩꯕꯩ
ꯃꯔꯝ ꯂꯩꯗ꯭ꯔꯥꯗꯤ ꯀꯃꯥꯏꯅ ꯌꯦꯡꯁꯣ ꯑꯗꯨꯝ ꯈꯪꯗꯦ ꯅꯨꯡꯇꯤꯒꯤ ꯊꯕꯛ ꯂꯩ ꯑꯗꯨꯝ ꯆꯠꯈꯤꯅꯤ
ꯅꯨꯡꯇꯤꯒꯤ ꯊꯕꯛ ꯂꯩ ꯑꯗꯨꯗꯤ ꯐꯩꯅꯦ ꯅꯨꯡꯇꯤꯒꯤ ꯊꯕꯛ ꯂꯩꯗꯤ
ꯎꯝ
ꯅꯣꯏꯗꯤ
ꯑꯩꯈꯣꯏꯗꯤ ꯀꯩꯇꯧ ꯀꯩꯗꯧꯔꯨꯅꯤ ꯑꯗꯨꯝ ꯂꯩꯔꯤꯅꯤꯅ
ꯅꯣꯏꯁꯨ ꯀꯣꯏꯕ ꯂꯥꯡꯕ ꯆꯠꯂꯨꯅꯦ ꯑꯗꯨꯗꯤ
ꯑꯁ ꯅꯪ ꯅꯪ ꯐꯥꯎ ꯆꯠꯇ꯭ꯔꯒ ꯑꯩ ꯀꯃꯥꯏꯅ ꯆꯠꯀꯅꯤ
ꯎꯝ ꯑꯗꯨꯁꯨ ꯆꯨꯝꯃꯤꯅꯦ
ꯆꯨꯝꯕꯅꯦꯕ ꯅꯪꯗꯤ ꯃꯔꯝ ꯑꯣꯄꯅꯤꯅꯀꯣ ꯑꯩꯁꯨ ꯃꯔꯝ ꯄꯣꯛꯇ꯭ꯔꯥꯗꯤ ꯌꯥꯗꯕ
ꯑꯗꯨꯅꯦ
ꯑꯩ ꯀꯣꯏꯕ ꯈꯣꯠꯄ ꯂꯥꯡꯅ ꯆꯠꯂꯗꯤ ꯅꯃꯥꯟꯅꯕꯤꯁꯤꯡꯅ ꯉꯥꯡ ꯉꯥꯡꯂꯣꯏꯗ꯭ꯔꯣ
ꯉꯥꯡꯉꯣꯏꯗ
ꯀꯩꯒꯤ ꯉꯥꯡꯉꯛꯀꯅꯤꯗ ꯑꯣ ꯈꯔ ꯈꯔꯗꯤ ꯅꯨꯡꯉꯥꯏꯊꯣꯛꯄ ꯇꯥꯔꯦ ꯅꯪ ꯁꯥꯎꯅꯤꯡꯉꯁꯨ ꯁꯥꯎꯒꯅꯨꯀꯣ
ꯁꯥꯎꯗꯦ ꯁꯥꯎꯕ ꯍꯩꯇꯦꯅꯦ ꯑꯩꯗꯤ
ꯑꯦ ꯀꯩꯒꯤ ꯁꯥꯎꯕ ꯍꯩꯇꯕ ꯆꯤꯟ ꯊꯤꯒꯅꯨ
ꯑꯗꯨꯝ ꯅꯣꯛꯂꯒ ꯏꯁꯃꯥꯏꯂꯤꯡ ꯐꯦꯁꯇ ꯂꯩꯒꯅꯤ
ꯑꯧ ꯑꯗꯨꯃꯥꯏꯅ ꯂꯩꯌꯦꯕ ꯑꯗꯨꯅ ꯅꯨꯄꯤ ꯅꯨ ꯅꯨꯄꯤꯗꯤ ꯑꯗꯨꯝ ꯂꯩꯒꯅꯨ ꯅꯣꯛꯐꯦꯠ ꯅꯣꯛꯐꯦꯠ ꯇꯧꯔꯒꯀꯣ ꯏꯪ ꯇꯞꯄꯤꯗꯣ ꯇꯧꯒꯗꯕꯅꯦꯕ
ꯃꯔꯛ ꯃꯔꯛꯇ ꯇꯠꯂꯦ
ꯑꯁ ꯃꯔꯛ ꯃꯔꯛ ꯈꯛꯇ ꯏꯁꯩꯌꯥ ꯏꯁꯧ ꯌꯥꯝ ꯂꯪꯒꯟꯕ꯭ꯔꯣ
ꯏꯆꯧ ꯂꯥꯡꯕꯅꯦꯍꯦ ꯅꯣꯏꯒꯤ ꯀꯩꯅꯣꯅꯦꯅ ꯈꯪꯉꯝꯅꯤ
ꯇꯠ ꯅꯪ ꯈꯣꯟꯖꯦꯟ ꯇꯥꯕꯗ ꯑꯩ ꯈꯪꯉꯦꯕ ꯍꯥꯟꯅꯒ ꯃꯥꯟꯅꯗ꯭ꯔꯦꯕ ꯅꯪ ꯌꯥꯝ ꯍꯣꯡꯈ꯭ꯔꯦ ꯅꯪ
ꯍꯣꯡꯕꯅꯦ ꯄꯨꯟ ꯃꯤ ꯍꯥꯏꯕꯗꯤ ꯍꯣꯡ ꯍꯣꯡꯕ ꯃꯇꯝꯁꯨ ꯂꯩꯌꯦꯗꯅ
ꯎꯝ ꯅꯪ ꯍꯣꯡꯕꯗꯣ ꯐꯔꯗꯤ ꯐꯕ ꯐꯠꯇ꯭ꯔꯦꯕ ꯅꯪ ꯍꯣꯡꯉꯤꯗꯣ
ꯑꯗꯣ ꯃꯔꯝ ꯂꯩꯅ ꯊꯣꯡꯕꯅꯦꯗ ꯑꯗꯨꯁꯨ ꯃꯤꯁꯨꯅꯦ ꯊꯥꯃꯜ ꯊꯥꯃꯜꯂꯁꯨ ꯌꯥꯗꯕꯅꯦꯕ ꯑꯗꯨꯒꯤ ꯃꯔꯛꯇꯨꯗꯤ ꯈꯔ ꯀꯩꯅꯣꯝ ꯇꯧꯒꯗꯕꯅꯦꯕ ꯑꯗꯨꯒꯤꯅꯦꯗ
ꯎꯝ ꯑꯗꯨꯅꯦꯕ ꯅꯪꯅ ꯐꯅ ꯌꯥꯝ ꯐꯈ꯭ꯔꯗꯤ ꯃꯤꯅꯁꯨ ꯎꯁꯤꯔꯣꯏꯗꯅ ꯎꯁꯤꯜꯂꯣꯏ ꯑꯗꯨꯒꯤꯅꯤ ꯑꯁ ꯅꯪ ꯍꯥꯏꯔꯤꯁꯤ ꯌꯥꯝ ꯆꯨꯝꯃꯦ
ꯆꯨꯝꯕꯅꯦ
ꯏꯁ ꯀꯩꯗꯧꯁꯤꯔꯣ ꯈꯪꯗ꯭꯭ꯔꯦꯅꯦ
ꯑꯩꯁꯨ ꯈꯪꯗꯔꯦ
ꯀꯔꯤꯒꯤ ꯈꯪꯗꯕ ꯅꯪꯅ ꯍꯦꯟꯅ ꯈꯪꯒꯗꯕꯅꯤꯅꯦ
ꯅꯣꯏꯅ ꯈꯪꯕꯗ ꯈꯪꯕ ꯇꯥꯕꯅꯦ
ꯅꯪꯗꯤ ꯀꯣꯏ ꯀꯣꯏꯆꯠ ꯆꯠꯀꯅꯨ ꯀꯣ ꯅꯁꯛ ꯐꯖꯕꯅꯤꯅ ꯅꯪꯗꯤ ꯃꯁꯛ ꯐꯖꯕꯅꯤꯅ ꯄꯪꯀꯣ ꯄꯪꯀꯣꯏ ꯀꯣꯏ ꯆꯠꯀꯅꯣꯕ
ꯐꯖꯗꯦ ꯀꯅꯥꯅ ꯐꯖꯩ ꯍꯥꯏꯕ
ꯑꯩꯅ ꯃꯤꯉꯣꯟꯗ ꯐꯖꯗ꯭ꯔ ꯖꯨ ꯑꯩꯒꯤ ꯐꯖꯥꯔꯗꯤ ꯌꯥꯠ ꯂꯣꯏꯔꯦ ꯅꯠꯇ꯭ꯔꯣ
ꯃꯥꯅꯦ ꯆꯨꯝꯃꯦ ꯑꯗꯨꯁꯨ
ꯎꯝ ꯃꯄꯥꯟ ꯊꯣꯛꯄ ꯃꯇꯝꯗꯀꯣ ꯐꯤꯔꯥ ꯀꯩꯅꯣ ꯎꯞꯄꯨꯀꯣ ꯅꯪ ꯅꯪ ꯃꯥꯏꯗꯣ ꯎꯍꯟꯕ ꯌꯥꯗꯦ ꯅꯨꯄꯥꯁꯤꯡ ꯅꯪ ꯐꯥꯈ꯭ꯔꯗꯤ
ꯍꯥꯌꯦ ꯀꯃꯥꯏꯅ ꯐꯥꯗꯣꯏꯕ
ꯐꯥꯏꯅꯤꯍꯦ ꯅꯁꯛ ꯐꯖꯕꯅꯤꯅ ꯅꯪꯗꯤ
ꯅꯨꯄꯥꯁꯤꯡꯗꯤ ꯑꯩꯈꯣꯏꯅ ꯆꯞ ꯇꯧꯔꯗꯤ ꯃꯣꯏꯁꯨ
ꯑꯩ ꯃꯥꯜꯂꯦꯍꯦ ꯃꯥꯜꯂꯦꯍꯦ ꯅꯪꯗꯤ ꯅꯨꯄꯥ ꯌꯥꯝ ꯆꯣꯞꯄꯒ
ꯆꯣꯞꯇꯦ ꯆꯣꯞꯄ ꯍꯩꯇꯦ ꯅꯨꯄꯥ ꯈꯨꯇꯛꯇ ꯊꯤꯕꯁꯤꯡꯕꯨ ꯀꯃꯥꯏꯅ ꯆꯣꯛꯇꯣꯏꯅꯣ
ꯆꯣꯞꯀꯅꯨꯀꯣ ꯅꯪ ꯅꯨꯄꯥ ꯅꯪ ꯑꯩ ꯅꯠꯇꯕ ꯑꯇꯣꯞꯄ ꯅꯨꯄꯥ ꯌꯦꯡꯉꯅꯨꯀꯣ
ꯑꯥꯏꯁ ꯃꯥꯥꯜꯂꯦꯍꯦ ꯅꯪꯁꯨ ꯌꯦꯡꯒꯅꯨꯀꯣ ꯑꯗꯨꯗꯤ ꯑꯗꯣ ꯑꯇꯣꯞꯄ ꯅꯨꯄꯤ ꯌꯦꯡꯒ꯭ꯔꯕꯅꯤꯅꯦ ꯃꯁꯛ ꯐꯠ ꯐꯖꯕꯗꯣꯗꯣ ꯎꯝ
ꯑꯩꯁ ꯌꯦꯡꯗꯦꯍꯦ
ꯌꯦꯡꯔꯝꯅꯤ ꯄ꯭ꯔꯤꯊꯤꯕꯤꯗꯕꯨ ꯅꯨꯄꯤ ꯌꯥꯝ ꯂꯩꯔꯤ ꯁꯤꯗ ꯌꯦꯡꯗ꯭ꯔꯗꯤ ꯑꯃ
ꯅꯨꯄꯤ ꯌꯥꯝꯃꯁꯨ ꯅꯨꯄꯤ ꯆꯥꯝꯃ ꯆꯥꯝꯃ ꯂꯤꯁꯤꯡ ꯂꯤꯁꯤꯡ ꯂꯥꯛꯑꯁꯨ ꯅꯪ ꯅꯪ ꯅꯪꯗꯒꯤ ꯍꯦꯟꯕ ꯂꯩꯇꯦꯕ
ꯏꯁ ꯑꯗꯨꯗꯤ ꯋꯥ ꯈꯛꯇꯅꯦꯗ ꯑꯗꯨꯝ ꯌꯦꯡꯉꯒ ꯂꯩꯕꯅꯦ
ꯏ
ꯅꯣꯏꯗ ꯌꯦꯡꯗ꯭ꯔꯥꯗꯤ ꯀꯥꯅꯕꯨ ꯌꯦꯡꯗꯣꯏꯕ꯫ ꯑꯩ ꯈꯪꯉꯤꯀꯣ ꯅꯣꯏꯒꯤ ꯃꯑꯣꯡꯗꯣ ꯂꯣꯏꯅꯃꯛ꯫
ꯑꯩ ꯅꯪ ꯈꯜꯂꯤꯗ ꯂꯣꯏ ꯂꯥꯜꯂꯦ ꯅꯨꯡꯁꯤꯕꯤ꯫
ꯈꯪꯉꯦ ꯕꯨꯡꯉꯣ꯫
ꯅꯣꯏꯅ ꯇꯧꯈꯠꯄꯁꯤꯡꯗꯣ ꯂꯣꯏꯅꯃꯛ ꯈꯪꯉꯦꯅꯦ꯫
ꯂꯣꯏꯅꯃꯛ ꯈꯪꯉꯁꯨꯀꯣ꯫ ꯅꯪ ꯊꯦꯡ ꯊꯦꯡ ꯇꯨꯝꯕ꯭ꯔꯥ?
ꯇꯨꯝꯗꯦ꯫ ꯌꯦꯡꯗꯕ ꯀꯥꯟꯁꯤꯗ ꯍꯧꯖꯤꯛꯀꯥꯟ꯫ ꯑꯩ ꯕꯣꯜꯂ ꯌꯦꯡꯔꯁꯨ ꯌꯦꯡꯗꯦ ꯍꯥ
ꯉꯟ ꯉꯟ ꯉꯟꯅ ꯇꯨꯝꯃꯣꯕ꯫
ꯍꯣꯏ ꯉꯟꯗ ꯇꯨꯝꯕꯗꯤ ꯑꯩꯒꯤ
ꯊꯦꯡꯅ ꯇꯨꯝꯃꯗꯤ꯫
ꯇꯨꯝꯕꯗꯤ ꯑꯩꯈꯣꯏꯒꯤ ꯀꯩꯅꯣꯅꯤꯅꯦ ꯍꯦꯕꯤꯠꯅꯤꯅꯦ꯫ ꯇꯨꯝꯕꯗꯤ ꯌꯥꯝ ꯑꯦꯅꯔꯖꯤꯛ ꯑꯣꯏꯕꯅꯦ ꯑꯩ ꯇꯨꯝꯕ ꯀꯥꯟꯗꯗꯤ꯫
ꯑꯩ ꯇꯨꯝꯕ ꯀꯥꯟꯗ ꯑꯦꯅꯔꯖꯤ ꯑꯝꯇ ꯂꯥꯛꯇꯦꯅꯦ꯫ ꯅꯪꯒ ꯑꯩ ꯃꯥꯟꯅꯗꯕ ꯃꯥꯜꯂꯦ꯫ ꯅꯪ ꯅꯆꯤꯟ ꯊꯤꯕ꯭ꯔꯥ?
ꯊꯤꯕ ꯍꯩꯇꯦ ꯆꯤꯟ ꯀꯃꯥꯏꯅ ꯊꯤꯗꯣꯏꯅꯣꯅꯦ ꯅꯪꯁꯨ ꯊꯤꯕ ꯃꯥꯜꯂꯦꯅꯦ ꯑꯗꯨꯗꯤ꯫ ꯃꯁꯤꯗꯤ꯫
ꯃꯁꯤꯗꯤ ꯃꯑꯣꯡ ꯑꯃꯅꯤꯗ꯫
ꯃꯑꯣꯡ ꯑꯃꯅꯦ ꯅꯪꯁꯨ꯫
ꯎꯝ ꯅꯪꯁꯨ ꯈꯔ ꯍꯥꯏꯌꯨꯗꯅ꯫
ꯅꯪꯁꯨ ꯍꯥꯏꯌꯨꯅꯦ ꯑꯩ ꯈꯛꯇ ꯍꯥꯏꯌꯦꯅꯦ ꯍꯧꯖꯤꯛꯇꯤ꯫
ꯇꯥꯛꯄꯤ ꯇꯝꯕꯤꯅ ꯋꯥ ꯂꯩꯔꯁꯨ ꯑꯗꯨꯝ ꯍꯥꯏꯌꯨꯗꯅ꯫ ꯀꯩꯁꯨ ꯀꯥꯏꯗꯦꯅ ꯑꯩ ꯉꯥꯛꯇ ꯍꯥꯏꯔꯒ ꯂꯩꯔꯦ꯫
ꯅꯨꯄꯥꯅ ꯍꯥꯏꯒꯗꯕꯅꯦ꯫
ꯎꯝ ꯅꯨꯄꯥ ꯑꯣꯏꯔꯁꯨ ꯈꯔ ꯈꯔꯗꯤ ꯋꯥꯏꯅꯦ꯫
ꯏꯁ ꯅꯨꯄꯥꯒ ꯅꯨꯄꯤꯗꯗꯤ ꯅꯨꯄꯥꯅ ꯇꯧꯒꯗꯕꯅꯤꯅꯦ ꯅꯨꯄꯤꯅ ꯑꯗꯨꯝ ꯉꯥꯏꯔꯗꯤ ꯅꯨꯄꯤꯅ ꯉꯝꯃꯦ ꯍꯥꯏꯕ ꯍꯥꯏꯔꯣꯏꯗ꯭ꯔꯣ?
ꯑꯥꯎ ꯉꯝꯈ꯭ꯔꯁꯨꯅ ꯅꯪ ꯉꯁꯤꯗꯤ ꯑꯩ ꯉꯁꯤꯗꯤ ꯈꯔ ꯋꯥꯔꯦꯕ꯫ ꯅꯨꯄꯤꯅ ꯉꯝꯕ ꯅꯨꯄꯥ ꯍꯥꯏꯕꯗꯣ ꯉꯁꯤꯗꯤ ꯉꯁꯤ ꯈꯛꯇ ꯑꯣꯏꯗꯕ꯫
ꯏꯁ
ꯅꯪ ꯈꯔ ꯉꯥꯡꯉꯛꯑꯣ ꯑꯩ ꯋꯥꯔꯦꯕ꯫
ꯀꯃꯥꯏꯅꯣ ꯋꯥꯕ ꯑꯩꯁꯨ ꯑꯩꯁꯨ ꯋꯥꯗ꯭ꯔꯣ꯫ ꯐꯖꯅ ꯀꯩꯅꯣ ꯍꯩꯗꯧ ꯃꯥꯟꯕ ꯀꯣ꯫
ꯑꯣ ꯌꯥꯝ ꯍꯩꯔꯦ ꯅꯪ ꯀꯅꯥ ꯀꯅꯥ ꯀꯅꯥꯅꯣ ꯅꯪ ꯍꯩꯇꯦ ꯍꯥꯏꯔꯤꯁꯦ?
ꯑꯁ ꯑꯗꯨꯝ ꯉꯥꯡꯃꯀꯥꯟꯗ ꯉꯥꯡꯊꯣꯛꯄ ꯍꯩꯇꯦ ꯍꯥꯏꯕꯒꯨꯝ ꯂꯩꯅꯦꯕ꯫
ꯑ ꯀꯩꯁꯨ ꯍꯥꯏꯗꯦꯗ꯫
ꯅꯪꯗꯤ ꯑꯗꯨꯝ ꯇꯧꯁꯤꯜꯂꯦꯕ꯫ ꯌꯥꯝ ꯍꯩꯀꯣ ꯃꯤ ꯃꯆꯥꯗꯤ꯫
ꯃꯤ ꯃꯆꯥ ꯅꯠꯇꯦ ꯅꯪꯒꯤ ꯅꯆꯥꯅꯦ꯫
ꯏꯁ ꯑꯩꯒꯤ ꯅꯆꯥꯅꯦ ꯀꯥꯏꯅ ꯑꯩꯒꯤ ꯏꯆꯥꯗꯤ ꯇꯧꯈꯤꯔꯣꯏꯍꯦ꯫
ꯅꯪꯒꯤ ꯅꯆꯥꯅꯤ꯫ ꯅꯪꯅ ꯅꯆꯥ ꯄꯣꯛꯄꯗꯣ ꯈꯪꯗꯕ꯭ꯔꯥ?
ꯈꯪꯉꯦ꯫
ꯅꯪꯁꯦ ꯑꯩꯒꯤ ꯏꯃꯥꯅꯤꯅꯦ ꯐꯔꯁꯨ ꯐꯠꯇ꯭ꯔꯁꯨ ꯍꯧꯖꯤꯛꯇꯤ꯫ ꯐꯒꯤ ꯇꯧꯕꯅꯦ꯫ ꯐꯒꯤ ꯇꯧꯕꯅꯦ ꯐꯒꯤ ꯇꯧꯕꯅꯦ ꯅꯣꯡꯃ ꯀꯣꯏꯕ ꯆꯠꯁꯦ꯫
ꯆꯠꯁꯦ ꯆꯠꯁꯦ꯫
ꯎꯝ꯫
ꯍꯤꯡꯂꯤꯉꯩꯗ ꯆꯠ ꯎ ꯆꯠꯁꯦ꯫
ꯎꯝ ꯍꯟꯗꯛ ꯃꯔꯛꯁꯦ ꯑꯁ ꯂꯩꯕ ꯌꯥꯝ ꯅꯨꯡꯉꯥꯏꯇꯦꯕ꯫ ꯁꯥꯝ ꯑ ꯋꯥꯁ ꯋꯥꯗꯦꯗ ꯁꯥꯃꯜꯂꯦꯕ ꯑꯩꯈꯣꯏ ꯈꯨꯟꯗ꯫
ꯑꯣ ꯅꯣꯏꯗꯗꯤ ꯁꯥꯏ ꯑꯩꯈꯣꯏꯗꯗꯤ ꯑꯗꯨꯝ ꯁꯥ ꯅꯨꯡꯉꯥꯏ ꯋꯦꯗꯔ ꯕꯦꯁ ꯋꯦꯗꯔ ꯑꯣꯏꯌꯦ ꯑꯩꯈꯣꯏꯗꯗꯤ꯫
ꯑꯣ ꯑꯩꯈꯣꯏꯗꯤ ꯑꯣꯏꯗꯕ ꯅꯣꯏꯗꯤ ꯑꯣꯏꯔꯁꯨ ꯑꯩꯈꯣꯏꯗꯗꯤ ꯎꯗ꯭ꯔꯦꯅ꯫
ꯑꯣ꯫